ꯍꯜꯂꫭ
ꯏꯀꯣ
ꯇꯥꯏꯌꯦ ꯇꯥꯏꯌꯦ ꯇꯥꯕ꯭ꯔꯣ
ꯍꯣꯏ ꯇꯥꯏꯌꯦ ꯍꫭꯏ ꯇꯥꯏꯌꯦ ꯑꯩꯁꯨ ꯇꯥꯏꯌꯦ ꯀꯔꯤꯅꫭ ꯑꯩꯗꯤ ꯀꯣꯜ ꯇꯧꯕ ꯌꯥꯗꯦꯅꯦ ꯆꯥꯛ ꯆꯥꯔꯒ ꯂꯩꯌꯦ
ꯆꯥꯛ ꯆꯥꯔꯒ ꯂꯩꯌꯦꯕ
ꯍꯣꯏ
ꯉꯁꯤꯗꯤ ꯌꯥꯝ ꯉꯜꯂꯦꯅ꯫
ꯑꯩꯅꯤꯗ ꯌꯦꯟꯖꯥꯡ ꯍꯧꯕꯩ ꯑꯩꯅ ꯍꯥꯟꯅ ꯆꯔꯕ꯫
ꯑꯣ ꯑꯩꯈꯣꯏꯗꯤ ꯍꯧꯖꯤꯛꯅ ꯊꯣꯡꯒꯦ ꯇꯧꯔꯤꯌꯦ꯫
ꯀꯩ ꯍꯦꯟꯖꯡ ꯊꯣꯡꯕꯅꯣ?
ꯈꯣꯏ ꯉꯁꯤꯗꯤ, ꯍꯪꯒꯥꯝꯒꯨꯝꯕ ꯑꯂꯨꯒꯨꯝꯕ ꯊꯣꯡꯗꯧ ꯃꯥꯥꯟꯅꯦ꯫
ꯅꯪ ꯉꯔꯥꯡ ꯑꯁꯤꯗ ꯆꯥꯈ꯭ꯔꯕꯏ ꯃꯣꯏꯒꯤ ꯃꯣꯏꯕꯨ ꯌꯦꯟ ꯊꯣꯡꯕꯤꯗꯦꯅ ꯍꯧꯖꯤꯛ ꯊꯣꯡꯕꯤꯕ ꯌꯥꯗ꯭ꯔꯣꯅꯦ
ꯑꯩꯁ ꯀꯔꯤꯅꯣ ꯍꯦ ꯃꯣꯏꯅ ꯑꯗꯨꯝ ꯊꯣꯡꯔꯒ ꯆꯥꯖꯕꯅꯤꯍꯦ꯫
ꯑꯣ ꯊꯣꯡꯔꯒ ꯆꯒ꯭ꯔꯦ ꯉꯔꯥꯡ ꯃꯕꯅꯤꯉꯛꯇꯥ꯫
ꯍꯣꯏ ꯃꯣꯏꯅꯤ ꯊꯣꯡꯅ ꯆꯥꯏꯌꯦꯅ ꯑꯗꯣ
ꯅ ꯎꯝ
ꯑꯩꯅ ꯊꯣꯡꯕꯤꯒꯅꯤ ꯍꯥꯏꯕ
ꯌꯥꯏ ꯑꯗꯨꯗꯤ ꯑꯥ ꯃꯥꯁꯨ ꯄꯩꯁꯥ ꯐꯪꯉꯅꯤꯀꯣ
ꯑꯦ ꯑꯩꯉꯣꯟꯗꯒꯤ ꯌꯥꯝꯕꯅꯤꯍꯦ ꯃꯥ
ꯃꯗꯤ ꯀꯌꯥ ꯐꯪꯕꯔ
ꯃꯗꯨ ꯄꯨ ꯂꯤꯁꯤꯡ ꯑꯃꯒ ꯆꯥꯇ꯭ꯔꯨꯛ ꯆꯥꯇ꯭ꯔꯦꯠꯀꯨꯝꯕ ꯐꯪ ꯃꯥꯟꯅꯦ
ꯑꯣ ꯑꯗꯨꯗꯤ ꯑꯗꯨꯗꯤ ꯃꯥꯅ ꯂꯩꯕꯤꯕ ꯇꯥꯕꯅꯤꯅꯦ ꯎꯝ ꯎꯝ ꯏꯕꯅꯤꯗꯤ ꯍꯥꯏꯕꯤꯌꯨꯨ
ꯎꯝ ꯈ ꯍꯥꯏꯗꯤ ꯍꯥꯏꯕ ꯃꯥꯅꯦ꯫
ꯅꯣꯏꯗꯒꯤ ꯍꯦꯟꯅ ꯍꯥꯏꯕꯤꯅꯦ ꯑꯗꯨꯗꯤ ꯑꯩꯈꯣꯏ ꯏꯕꯥꯅꯤꯗꯣ꯫
ꯆꯨ ꯆꯨꯝꯃꯦ ꯆꯨꯝꯃꯦ꯫ ꯀꯔꯤ ꯇꯧꯕꯒꯤꯔꯒꯣ ꯌꯥꯝ ꯍꯥꯏꯌꯦꯅꯦ꯫
ꯈꯪꯗꯦ, ꯏꯁꯣꯔꯅ ꯑꯗꯨꯝ ꯄꯣꯛꯄꯗꯒꯤꯀꯣ
ꯎꯝ
ꯄꯣꯛꯄꯗꯒꯤ ꯑꯗꯨꯝ ꯇꯥꯂꯦꯟ ꯄꯤꯔꯕ ꯑꯗꯨꯒꯤꯅꯤ꯫
ꯅꯣꯏ ꯀꯩꯅꯣ ꯕꯣꯜꯗꯤ ꯌꯦꯡꯗꯦ
ꯌꯦꯡꯗꯦꯗ ꯍꯧꯒꯠꯇ꯭ꯔꯤ ꯑꯩꯈꯣꯏꯗ ꯕꯃꯕꯥꯅꯤꯔ
ꯐꯖꯤꯛ ꯁꯤ ꯑꯁꯤ ꯃꯤ ꯑꯃꯗꯤ ꯐꯖꯅꯅꯥꯍꯗꯧꯔꯜ ꯂꯩꯔꯝꯅꯤ ꯉꯝꯃꯦ ꯑꯃꯨꯛꯀꯃꯣꯏ
ꯑꯧ ꯃꯣꯏ ꯉꯝꯕ꯭ꯔꯃꯣ
ꯎꯝ ꯃꯦꯁꯤ ꯍꯣꯏ ꯑꯃꯨꯛ ꯉꯝꯕꯅꯦ꯫
ꯅꯪ ꯌꯦꯡꯕ꯭ꯔꯣ?
ꯍꯣꯏ ꯑꯩꯈꯣꯏ ꯌꯦꯡꯉꯦ ꯎ ꯁꯤꯌꯦꯍꯩ ꯃꯣꯏ ꯁꯤꯒꯗ꯭ꯔꯥ ꯍꯥꯏꯅ ꯑꯃꯨꯛ ꯉꯝꯃꯦ ꯑꯍꯟꯁꯨ ꯁꯤꯒꯗ꯭ꯔꯥꯅ ꯑꯃꯨꯛ ꯉꯝꯃꯦꯅꯦ
ꯎꯝ ꯃꯥꯥꯡꯁꯨ
ꯉꯁꯤꯗꯤ ꯉꯁꯤꯗꯤ ꯀꯩꯇꯧ ꯇꯧꯕ꯭ꯔꯥ?
ꯌꯨꯝꯗ ꯑꯗꯨꯝ ꯂꯩꯒꯅꯤꯗ꯫
ꯅꯣꯏ ꯀꯩꯅꯣ ꯆꯠꯀꯅꯤ ꯍꯥꯏꯕ ꯅꯠꯇ꯭ꯔꯅꯦ ꯋꯥꯔꯁꯤꯞ ꯀꯨꯝꯕ ꯄ꯭ꯔꯠꯅ ꯇꯧꯕ ꯆꯠꯀꯅꯤ ꯍꯥꯏꯅ, ꯅꯪ ꯆꯠꯂꯣꯏꯗ꯭ꯔꯣ?
ꯈꯣꯏꯗꯤ ꯆꯠꯇꯦꯗ꯫
ꯅꯪꯒꯤ ꯅꯪꯒꯤ ꯕ꯭ꯔꯥꯗꯔꯕꯨ ꯀꯧꯔꯛ ꯂꯩꯕꯗꯨꯗꯤ?
ꯃꯥꯗꯤ ꯑꯗꯨꯝ ꯆꯠꯄꯅꯦ ꯑꯩꯈꯣꯏꯗꯤ ꯆꯠꯇꯦ꯫
ꯑꯦ ꯅꯪꯁꯨ ꯆꯠꯄꯤꯔꯣꯅ꯫
ꯏꯀꯥꯌꯦ ꯇꯜꯂꯦ꯫
ꯆꯂꯒ, ꯐꯖꯅ ꯇꯧꯕꯤꯒꯗꯧꯕꯅꯦ ꯃꯤꯕꯨꯁꯨ ꯅꯨꯡꯁꯤꯗꯣꯏ ꯃꯥꯜꯂꯦꯅꯦ
ꯅ ꯅꯪꯁꯨ ꯆꯠꯄ ꯌꯥꯏꯅ ꯑꯗꯣ꯫
ꯍꯣꯏ ꯑꯩꯗꯤ ꯑꯩꯁꯨ ꯆꯠꯄ ꯌꯥꯏ ꯑꯩꯕꯨꯁꯨ ꯃꯣꯏ ꯀꯧ ꯑꯩ ꯆꯠꯅꯤꯡꯔꯒ ꯂꯩꯕꯅꯦ ꯑꯩꯕꯨ ꯁꯨꯛꯀꯧ ꯀꯧꯕꯤꯗꯦꯅꯦ ꯑꯩꯒ ꯆꯅꯤꯡꯗꯕ ꯃꯅꯦ
ꯁꯤ ꯏ ꯆꯤꯟꯒꯤ ꯂꯕꯗ
ꯑꯗꯨꯗꯤ ꯁꯤꯡꯕꯅꯤ ꯑꯗꯨꯗꯣ ꯅꯣꯏꯕꯨꯗꯤ ꯆꯠꯁꯦ ꯍꯥꯏꯟꯅ ꯀꯧꯗꯤ ꯀꯧꯔꯝꯅꯤꯅ
ꯏꯌꯥꯝꯕꯕꯀꯣ ꯃꯣꯏ ꯃꯣꯏꯒ ꯂꯥꯛꯑꯣ ꯍꯥꯏꯅ ꯑꯗꯨꯝ ꯍꯥꯏꯒꯌꯦ
ꯑꯣ ꯑꯗꯨꯗꯤ ꯑꯗꯨꯅꯤ ꯑꯩꯈꯣꯏꯕꯨꯗꯤ ꯑꯩꯈꯣꯏꯕꯨꯗꯤ ꯀꯧꯗꯦꯗ
ꯅ ꯈꯪꯍꯧꯕꯕꯤ ꯑꯣꯏꯔꯕꯅꯤꯅ ꯑꯗꯨꯗ ꯂꯩꯌꯦ ꯍꯥꯏꯅ
ꯑꯁ ꯌꯥꯝ ꯈꯪꯉꯦꯍꯦ ꯀꯃꯥꯏꯅ ꯈꯪꯉꯣꯏꯗ꯭ꯔꯣ ꯑꯗꯨꯝ ꯑꯩꯈꯣꯏ ꯑꯩꯈꯣꯏ ꯑꯗꯨꯝ ꯇꯤꯟꯅꯔꯥ ꯂꯩꯕꯕꯨ ꯑꯗꯨꯝ ꯈꯪꯕꯣꯏ ꯃꯤ ꯍꯥꯏꯗꯅꯤ
ꯑꯗꯨ ꯑꯗꯨꯗꯤ ꯂꯩꯈ꯭ꯔꯦ ꯍꯥꯏꯅ ꯈꯪꯕ꯭ꯔꯥ ꯃꯣꯏ ꯑꯗꯨ ꯒꯥꯔꯗꯦꯟꯗ ꯂꯩꯈ꯭ꯔꯦꯅ
ꯅꯣꯏ ꯃꯣꯏꯗꯨ ꯑꯩꯈꯣꯏ ꯑꯩꯈꯣꯏꯒꯤꯗꯨ ꯅꯣꯏꯒꯤꯗꯨ ꯑꯃꯨꯛ ꯇꯣꯡꯉꯥꯟꯕꯕꯅꯅꯦ
ꯎꯝ ꯇꯣꯉꯥꯜꯂꯝ ꯃꯣꯏꯗ ꯑꯗꯨ ꯑꯗꯨꯗꯤ ꯇꯣꯉꯥꯟꯅ ꯂꯩꯅꯤ ꯃꯤꯁꯨ ꯌꯥꯝ ꯃꯤꯁꯨ ꯌꯥꯝ ꯂꯩ
ꯃꯣꯏ ꯂꯩꯀꯥꯏ ꯂꯩꯀꯥꯏꯒꯤꯁꯨ ꯇꯧꯕꯒꯨꯝ ꯂꯩꯀꯥꯏ ꯂꯩꯀꯥꯏꯒꯤꯁꯨ
ꯑꯗꯣ ꯑꯩꯈꯣꯏꯁꯨ ꯑꯁꯤꯁꯨ ꯑꯩꯈꯣꯏ ꯂꯩꯀꯥꯏꯗꯣ ꯑꯃ ꯅꯣꯏ ꯅꯣꯏꯒ ꯑꯩꯈꯣꯏꯒꯤ ꯑꯃꯅꯦꯕ꯫
ꯑꯗꯨ ꯈꯔꯤ ꯍꯣꯏ ꯅꯣꯏ ꯅꯣꯏꯒꯤꯗꯤ ꯀꯩꯅꯣ ꯑꯃ ꯇꯣꯉꯥꯟꯅ ꯂꯩ ꯍꯥꯏꯕ ꯅꯠꯇ꯭ꯔꯥ?
ꯈꯪꯗꯦ ꯑꯗꯨꯒꯨꯝ ꯃꯗꯤ ꯑꯩꯁꯨ ꯐꯖꯅ ꯈꯪꯗꯦ ꯑꯩꯈꯣꯏꯗꯤ ꯌꯥꯎꯗꯕꯅꯤꯅ꯫
ꯉꯁꯤꯗꯤ ꯆꯠꯄ꯭ꯔ ꯌꯥꯔꯣꯏ ꯑꯦꯅꯥꯟꯁꯨ ꯆꯠꯄꯤꯈ꯭ꯔꯣ ꯉꯁꯤꯗꯤ ꯆꯠꯄꯤꯈ꯭ꯔꯣꯗ, ꯅꯨꯡꯁꯤꯌꯦ꯫
ꯑꯩꯈꯣꯏ, ꯑꯆꯥꯄꯣꯠ ꯑꯆꯥꯄꯣꯠ ꯁꯤꯡꯖꯨꯒꯨꯝꯕ ꯁꯦꯝꯕꯅ ꯆꯥꯁꯦ ꯑꯩꯈꯣꯏ ꯌꯨꯝꯗ ꯀꯣꯏꯕ ꯂꯥꯛꯑꯣ ꯅꯅꯪ ꯅꯨꯄꯤꯒ
ꯍꯣꯏ ꯂꯥꯛꯀꯦ ꯂꯥꯛꯀꯦ ꯑꯗꯨꯗꯤ ꯀꯩꯁꯨ ꯄꯣꯕꯂꯦꯝ ꯂꯩ
ꯊꯣꯅꯤꯉꯥꯏ ꯂꯩꯇꯦꯅ ꯑꯗꯨꯅ
ꯉꯔꯥꯡꯒꯤ ꯑꯩꯈꯣꯏꯕꯨ ꯉꯥ ꯊꯣꯡꯕꯤꯕꯁꯨ ꯍꯥꯎꯋꯦꯍꯦ
ꯂꯦꯝꯍꯧꯔꯤꯕ꯭ꯔꯥ ꯂꯦꯝꯗ꯭ꯔꯦ ꯂꯦꯝꯃꯦ ꯍꯥꯏꯗꯤ ꯍꯧꯖꯤꯛ ꯅꯤꯕ ꯆꯠꯀꯦ
ꯂꯝꯒꯅꯤ ꯂꯦꯝꯒꯅꯦ ꯂꯦꯝꯕꯅꯦ
ꯑꯩꯈꯣꯏꯒꯤ ꯑꯩꯈꯣꯏꯒꯤ ꯑꯩꯈꯣꯏ ꯒꯨꯀꯔꯒ ꯑꯩꯈꯣꯏꯒꯤ ꯌꯦꯟꯁꯪꯒꯤ ꯆꯐꯨꯗꯣ ꯄꯤꯔꯛꯑꯣꯅꯀꯣ
ꯍꯣꯏ ꯅꯪ ꯍꯧꯖꯤꯛ ꯀꯨꯝꯕꯨ ꯀꯨꯝꯔꯛꯑꯗꯤ ꯀꯝꯄꯜꯁꯔꯤ ꯃꯣꯏ ꯃꯣꯏ ꯊꯣꯡꯕ ꯌꯥꯝ ꯍꯥꯏꯌꯦꯅꯦ
ꯑꯣ
ꯂꯩꯁꯥꯕꯤꯅ ꯊꯣꯡꯕ ꯂꯩꯁꯥꯕꯤꯅ ꯊꯣꯡꯕ ꯌꯥ ꯌꯥꯝ ꯍꯥꯎꯋꯦ
ꯅꯪ ꯅꯪ ꯑꯩ ꯊꯣꯡꯈ꯭ꯔ ꯑꯩ ꯊꯣꯡꯕꯗꯣ ꯆꯥꯈ꯭ꯔꯕ꯭ꯔꯣ ꯑꯩ ꯊꯣꯡꯕꯗꯤ ꯑꯩꯅ ꯊꯣꯡꯕꯗꯤ ꯆꯥꯈ꯭ꯔꯕ꯭ꯔꯅ
ꯆꯥꯛꯈ꯭ꯔꯦꯅ
ꯀꯔꯤ ꯀꯔꯤ ꯀꯔꯤ ꯁꯥ
ꯑꯁ ꯆꯥꯗ꯭ꯔꯤ ꯃꯥꯂꯦꯗ ꯑꯂꯨꯒꯨꯝꯕ ꯈꯛꯇ ꯑꯣꯏꯔꯝꯃꯅꯦ
ꯑꯦ ꯅꯪ ꯑꯩꯅ ꯆꯤꯛꯀꯟ ꯊꯣꯡꯕꯤꯕꯗꯨꯗꯤ ꯍꯋꯦ ꯍꯧꯋꯦꯅ ꯆꯥꯔꯒ
ꯀꯗꯥꯏꯗꯔꯣ
ꯑꯩꯈꯣꯏꯌꯨꯝꯗ
ꯑꯩ ꯅꯪ ꯊꯣꯡꯁꯨ ꯊꯣꯡꯗꯔ ꯑꯩꯈꯣꯏꯅ ꯑꯗꯨꯝ
ꯑꯦ ꯑꯦ ꯅꯣꯡꯃ ꯑꯩꯕꯨ ꯊꯣꯡꯉꯅꯦ ꯑꯩꯅ ꯊꯣꯡꯕꯤꯕꯨ ꯑꯗꯨꯗꯤ ꯑꯩꯅ ꯊꯣꯛꯂꯒ ꯅꯪꯅ ꯑꯃꯃꯦꯠꯄ ꯁꯦꯝꯕ꯭ꯔꯥ ꯍꯥꯏꯅ ꯇꯧꯕꯗꯨꯗꯤ ꯑꯥ ꯅꯪꯒꯤ ꯃꯔꯨꯝ ꯅꯣꯏ ꯂꯥꯛꯄ ꯅꯨꯃꯤꯠ ꯅꯣꯡꯃ ꯑꯩꯅ ꯊꯣꯡꯕꯅꯤ ꯅꯣꯡꯃꯥꯗꯤ ꯑꯁꯤ ꯑꯩꯒꯤ ꯏꯌꯥꯝꯕ ꯑꯃ ꯂꯩ ꯇꯦꯟꯅ ꯑꯗꯨ ꯃꯇꯝꯗ
ꯅꯪꯅ ꯊꯣꯡꯕ ꯀꯧꯗꯦꯗ ꯑꯩꯈꯣꯏꯅ ꯊꯣꯡꯉꯦꯗ ꯑꯗꯨꯗꯤ
ꯎꯝ ꯂꯣꯛꯅꯤꯡ ꯑꯩꯅ ꯏꯟꯁꯥꯡ ꯆꯎꯕꯅꯦ
ꯑꯩꯈꯣꯏꯗꯤ ꯅꯪꯅ ꯊꯣꯡꯕ ꯆꯥꯗ꯭ꯔꯤ ꯍꯥꯏꯅ ꯈ ꯄꯥꯔꯒꯗ ꯗ
ꯅꯪ ꯅꯣꯡꯃ ꯅꯤꯡꯁꯤꯡꯜꯂꯛꯀꯅꯤ ꯑꯧ ꯑꯥ ꯑꯗꯨ ꯅꯨꯃꯤꯠ ꯑꯗꯨ ꯃꯤ ꯃꯥꯅ ꯐꯣꯡꯒꯣꯏꯗꯧ ꯍꯥꯏꯅ
ꯑꯩꯈꯣꯏꯅ ꯂꯣꯏ ꯆꯠꯅꯤꯒꯨꯝꯕ ꯏꯟꯁꯥꯡꯒꯨꯝꯕ ꯑꯗꯨꯝ ꯊꯣꯡ
ꯑꯦ ꯏꯟꯁꯥꯡꯗꯤ ꯑꯩꯅ ꯊꯣꯡꯕꯅꯦ ꯑꯗꯨ ꯅꯨꯠꯇꯗꯤ ꯏꯟꯁꯥꯡꯅꯤ ꯑꯩꯅ ꯊꯣꯡꯕꯅꯦ
ꯑꯩꯗꯤ ꯈꯔ ꯅꯤꯡꯁꯤꯡꯕ ꯅꯪꯎ ꯅꯨꯄꯥ ꯑꯃ ꯅꯪ ꯅꯪꯒꯤ ꯕ꯭ꯔꯗꯔ ꯑꯃꯅ ꯑꯃ ꯊꯣꯡꯕꯗꯣ ꯊꯦꯡꯅꯩ
ꯃꯥ ꯂꯩꯇꯦ ꯑꯗꯨ ꯃꯇꯝꯗ ꯃꯥ ꯀꯩꯅ ꯑꯣꯏ ꯆꯠꯈ꯭ꯔ
ꯑꯥꯎ ꯅꯣꯏ ꯑꯅꯤ ꯈꯛꯇ ꯂꯩꯕ ꯃꯇꯝꯗꯨꯗ
ꯍꯣꯏ
ꯑꯩ ꯑꯗꯨ ꯑꯗꯨꯗꯤ ꯀꯃꯥꯏ ꯀꯥꯎ ꯑꯣꯏꯕꯣ ꯍꯦ
ꯂꯣꯏꯔꯦ
ꯆꯥꯔꯒ ꯅꯠꯇ꯭ꯔꯣ
ꯅꯣꯏ ꯅꯣꯏ ꯅꯣꯏ ꯌꯨꯝꯗ ꯁꯟꯗꯩꯗꯨ ꯌꯨꯝ ꯌꯨꯝ ꯌꯨꯝ ꯁꯥꯕ꯭ꯔꯅꯦ ꯅꯣꯏ
ꯁꯤ ꯃꯣꯏ ꯌꯦꯟ ꯌꯦꯟꯊꯅꯕ ꯀꯩꯅꯣ ꯃ ꯁꯥꯕ ꯃꯅꯦ ꯍꯧ ꯈꯔ ꯂꯩꯇ꯭ꯔꯗꯤ ꯌꯥꯔꯣꯏ
ꯐꯪꯉꯤꯗ
ꯍꯣꯏ ꯂꯩ ꯂꯩꯅ ꯃꯣꯏ ꯄꯪꯇꯥꯎ ꯇꯧꯕ ꯌꯥꯕ꯭ꯔꯍꯦ
ꯑꯩꯗꯤ ꯅꯪ ꯎꯌꯦꯅꯦ
ꯑꯥꯏꯗꯤꯌꯥꯁꯤꯗ ꯑꯗꯨꯝ ꯂꯩꯕꯅꯤ ꯍꯥꯏ ꯁꯤꯗ ꯐꯝꯕꯁꯨ ꯌꯥꯝ ꯅꯨꯡꯉꯥꯏꯅꯦ ꯑꯩꯈꯣꯏ ꯑꯩꯈꯣꯏꯒꯤꯗꯤ ꯃꯅꯨꯡꯗꯗꯤ ꯔꯨꯝꯁꯨ ꯈꯔ ꯄꯤꯛꯕꯅꯤꯅ
ꯎꯝ ꯀꯔꯨꯝ ꯄꯤꯛꯇꯩ ꯅꯥꯟ ꯅ ꯌꯔꯣ ꯔꯨꯝ ꯔꯨꯝ ꯅꯌꯥꯝ ꯄꯤꯛꯕꯨꯖꯤ ꯈꯜꯂꯤ
ꯍꯣꯏ ꯔꯨꯝꯗꯤ ꯄꯤꯍ ꯅꯣꯏꯒ ꯅꯣꯏꯒꯤ ꯔꯨꯝꯒ ꯄꯥꯔꯗꯤ ꯄꯤꯌꯦꯅꯦ ꯍꯣꯏꯗꯤ
ꯑꯗꯨ ꯅꯣꯏꯗꯤꯦ ꯑꯅꯤꯅꯤꯅ ꯑꯩꯈꯣꯏꯗꯤ ꯌꯥꯝ ꯃꯥꯟꯅꯩ
ꯑꯩꯈꯣꯏꯒꯤꯁꯨ ꯑꯃꯈꯛꯇꯅꯤꯁꯦ
ꯑꯣ ꯑꯣ ꯑꯣ ꯑꯣ ꯑꯥ ꯀꯅꯥ ꯂꯥꯛꯇꯕꯤꯌꯀꯣ
ꯑꯅꯤ ꯑꯅꯤ ꯂꯩꯒꯦ ꯇꯧꯔꯒ ꯃꯥ ꯂꯥꯛꯇꯕꯒꯤ ꯂꯩꯇꯦ ꯍꯣꯏ
ꯑꯗꯨꯗ ꯂꯩꯕ ꯌꯥꯕꯅꯤ ꯅꯣꯏ ꯂꯩꯔꯤꯗꯤ ꯅꯣꯏꯁꯨ ꯈꯤꯇꯪ ꯍꯥꯏꯗꯤ ꯀꯣ ꯑꯣꯏꯅꯤꯕ ꯂꯨꯝ ꯑꯅꯤ ꯑꯣꯏꯔꯤꯕꯣ
ꯍꯣꯏ ꯑꯗꯨꯒꯤ ꯈꯗꯤ ꯈꯂꯦ ꯑꯗꯨ ꯑꯩꯈꯣꯏꯗꯤ ꯍꯣꯏ ꯃꯥꯒꯤ ꯃꯥꯒꯤ ꯃꯥꯒꯤ ꯀꯨꯁꯤꯅꯤ ꯃꯥꯕꯨ ꯑꯁꯨꯃꯥꯏꯅ ꯇꯧꯁꯦ ꯍꯥꯏꯕꯗꯤ ꯍꯥꯏ ꯑꯗꯨꯕꯨ ꯑꯁꯨꯃꯥꯏꯅ ꯇꯧꯋꯑꯣ ꯍꯥꯏꯕꯗꯤꯀꯣ
ꯎꯝ
ꯎꯝ ꯃꯤꯕꯨꯁꯨ ꯁꯨꯃꯥꯏꯅ ꯇꯧ ꯍꯥꯏꯕꯗꯤ ꯈꯔ ꯅꯨꯡꯉꯥꯏꯇꯦꯅ ꯃꯥꯅ ꯄꯥꯝꯗ꯭ꯔꯗꯤ ꯑꯗꯨꯝ ꯃꯥꯅ ꯄꯥꯝꯕ ꯇꯧꯍꯟꯕꯅ ꯐꯥꯏꯌꯦꯅ
ꯍꯣꯏ ꯍꯣꯏ
ꯑꯉꯥꯡꯅꯤꯅ ꯑꯉꯥꯡꯅꯤꯅ ꯑꯨꯃꯥꯏꯅ ꯇꯧꯑꯣ ꯑꯨꯃꯥꯏꯅ ꯇꯧꯑꯣ ꯁꯨꯃꯥꯏꯅ ꯇꯧꯕ ꯌꯥꯗꯦ ꯍꯥꯏꯔꯗꯤ
ꯍꯣꯁꯇꯦꯜꯗ ꯂꯩꯅꯤꯡꯌꯃꯜꯂꯦꯕꯀꯣ
ꯍꯣꯏ ꯍꯣꯏ ꯍꯣꯏ ꯑꯗꯨꯗ ꯂꯩꯅꯤꯡꯕ ꯃꯥꯅꯦ ꯑꯗꯨꯒꯤ ꯑꯩ ꯅꯍꯥꯟ ꯃꯥꯒꯤ ꯃꯥꯒꯤ ꯃꯌꯥꯝꯕꯕꯨꯁꯨ ꯑꯩꯅ ꯍꯥꯏꯕꯤꯕꯅꯤ ꯃꯥ ꯔꯦꯟꯗꯗꯤ ꯂꯩꯅꯤꯡꯗꯕꯩ ꯃꯥꯅꯦ ꯅꯣꯏ ꯀꯔꯤꯒꯤ ꯑꯉꯥꯡ ꯑꯉꯥꯡꯕ ꯑꯗꯨꯃꯥꯏꯅ ꯃꯥ ꯋꯥꯈꯜ ꯅꯨꯡꯉꯥꯏꯇ꯭ꯔꯦꯕ ꯅꯠꯇ꯭ꯔꯥ
ꯑꯣ
ꯑꯗꯨꯒꯤ ꯃꯥ ꯋꯥꯈꯜ ꯅꯨꯡꯉꯥꯏꯇ꯭ꯔꯦ ꯋꯥꯐꯥꯎꯁꯨ ꯐꯖꯅ ꯉꯥꯡꯅꯤꯡꯗ꯭ꯔꯦ ꯅꯨꯡꯁꯤꯌꯦ ꯄꯩꯁꯥꯗꯤ ꯆꯞ ꯃꯥꯟꯅꯕꯅꯤ ꯑꯗꯨꯒꯤ ꯍꯣꯁꯇꯦꯜꯗ ꯑꯣꯏꯒꯦꯔꯥ ꯀꯩꯗ ꯑꯣꯏꯒꯦꯔꯥ ꯑꯗꯨꯝ ꯊꯝꯒꯗꯕꯗꯨꯣ ꯃꯐꯝꯗ ꯆꯠꯇꯅ ꯍꯥꯏꯔꯒ ꯊꯝꯕꯤꯈ꯭ꯔꯣ ꯑꯩ ꯀꯣꯜ ꯇꯧꯔꯒ ꯍꯥꯏꯕꯤ ꯅꯤ ꯑꯗꯨꯗ ꯃꯥꯒꯤ ꯕ꯭ꯔꯥꯗꯔꯅ ꯍꯣꯏ ꯑꯗꯨꯗꯤ ꯑꯥꯗ ꯂꯩꯈ꯭ꯔ ꯅꯪꯅ ꯂꯩꯅꯤꯡꯕꯗꯨ ꯂꯩꯈ꯭ꯔꯣ ꯍꯥꯏꯅ ꯍꯥꯏꯕ ꯃꯥꯜꯅꯦ
ꯑꯣ
ꯃꯥꯒꯤ ꯃꯥꯒꯤ ꯃꯕꯥꯗꯤ ꯂꯩꯍꯟꯅꯤꯡꯗꯦ ꯍꯥꯏ ꯍ ꯍ ꯍꯧꯖꯤꯛꯐꯥꯎꯀꯣ ꯎ
ꯍꯣꯁꯇꯦꯜꯗ
ꯍꯣꯏ
ꯑꯣ ꯍꯣꯏ ꯍꯣꯏ
ꯑꯗꯨ ꯃꯥꯒꯤ ꯁꯤꯁꯇꯔ ꯃꯥꯁꯨ ꯂꯩꯌꯦꯗꯅ
ꯎꯝ
ꯑꯗꯣ ꯃꯥꯁꯨ ꯑꯃꯨꯛꯀ ꯂꯥꯛꯑꯗꯤ ꯑꯁꯤꯗ ꯃꯣꯏ ꯂꯩꯃꯤꯟꯅꯔꯒ ꯁꯀꯨꯜꯒꯨꯝꯕꯁꯨ ꯀꯥꯕ ꯌꯥꯏ ꯑꯗꯨ ꯅꯠꯇ꯭ꯔꯗꯤ ꯁ꯭ꯀꯨꯜ ꯀꯥꯔꯣꯏ ꯍꯥꯏꯔꯁꯨ ꯀꯩ ꯀꯩꯅꯣꯗꯤ ꯑꯗꯨꯝ ꯇꯧꯕ ꯌꯥꯏꯅ
ꯑꯗꯨꯅꯦ ꯑꯗꯨ ꯑꯉꯟ
ꯑꯗꯣ ꯌꯥꯝ ꯅꯨꯡꯉꯥꯏꯒꯗꯕꯅꯤꯕ ꯍꯥꯏꯕꯗꯤ ꯃꯥ ꯁꯤꯗ ꯃꯣꯏꯁꯨ ꯔꯦꯟ ꯂꯩꯔꯦꯅꯤ ꯍꯣꯏ ꯃꯥ
ꯃꯥ ꯃꯥ ꯃꯥꯎꯁꯨ ꯑꯗꯨꯃꯥꯏ ꯑꯗꯨꯃꯥꯏꯅ ꯈꯟꯗ꯭ꯔꯒ ꯃꯥ ꯃꯁꯥꯒꯤ ꯈꯛꯇ ꯈꯟꯕꯤꯒꯤ ꯑꯣꯏꯔꯝꯅꯤ
ꯑꯗꯨꯅꯤ ꯃꯥꯒꯤ ꯐꯥꯗꯔꯒꯨꯝꯕꯗꯤ ꯑꯗꯨ ꯈꯜꯂꯦꯕꯀꯣ ꯑꯗꯨꯒꯨꯝꯕ ꯄ꯭ꯂꯥꯟꯁꯨ
ꯎꯝ
ꯑꯗꯨꯣ ꯃꯥꯒꯤ ꯏꯨꯝꯅꯥꯪ ꯅꯨꯄꯤ ꯑꯃ ꯂꯩꯕꯗꯣ ꯑꯥꯗ ꯂꯩꯕꯗꯣ ꯑꯩꯈꯣꯏ ꯑꯥ ꯑꯩꯈꯣꯏ ꯑꯩꯈꯣꯏ ꯌꯨꯝꯗꯒꯨꯝꯕꯗ ꯂꯩꯍꯜꯂꯒ ꯁ꯭ꯀꯨ ꯀꯥꯍꯟꯕ ꯌꯥꯏ ꯀꯣ
ꯍꯣꯏ ꯑꯗꯨꯅꯦ
ꯑꯩꯈꯣꯏ ꯕ꯭ꯔꯥꯗꯔ ꯍꯣꯏꯗꯤ ꯑꯗꯨ ꯃꯥꯒꯤ ꯐꯥꯗꯔꯒ ꯑꯗꯨꯃꯥꯏꯅ ꯈꯜꯂꯦꯕ ꯑꯗꯨꯣ ꯃꯥꯗꯤ ꯌꯥꯝ ꯂꯩꯅꯤꯡꯕꯩ ꯃꯥꯜꯂꯦ ꯀꯔꯤ ꯀꯔꯤꯁꯨ ꯐꯖꯕ ꯂꯩꯕ꯭ꯔꯥ ꯈꯪꯗꯦꯕ ꯍꯥꯏꯗꯤ
ꯈꯪꯗꯦ ꯑꯁꯦꯡ ꯃꯅꯦ
ꯌꯥꯝꯂꯦꯅꯦ ꯌꯥꯝ ꯂꯩꯅꯤꯡꯉꯦ ꯑꯩ ꯑꯩ ꯉꯥꯛꯄꯅꯦ ꯑꯗꯨꯒꯤ ꯍꯣꯏ ꯑꯩꯈꯣꯏꯁꯨ ꯂꯩꯕꯒꯤ ꯑꯗꯨꯝ ꯂꯣꯏꯅꯃꯛ ꯐꯕ ꯐꯠꯗꯕ ꯂꯣꯏꯅꯃꯛ ꯈꯪꯉꯦꯀꯣ
ꯎꯝ ꯍꯣꯏ
ꯑꯗꯨꯒ ꯃꯣꯏ ꯃꯣꯏꯅ ꯈꯟꯕꯒꯗꯤ ꯃꯥꯟꯅ ꯌꯧꯗꯕꯅꯤ ꯑꯦꯛꯁꯄꯦꯛꯇꯦꯁꯟꯒꯗꯤ ꯀꯩꯁꯨ ꯌꯧ
ꯑꯗꯨꯅꯤꯗ ꯑꯝ ꯎꯝ ꯃꯣꯏ ꯈꯟꯕꯗꯤ ꯑꯗꯨꯝ ꯅꯨꯡꯉꯥꯏꯕ ꯉꯥꯛꯇ ꯀꯥꯟꯗꯊꯝ ꯈꯖꯤꯛꯇꯤ ꯇꯧꯕ ꯑꯦꯛꯁꯄꯤꯔꯤꯌꯦꯟꯁ ꯇꯧꯗ꯭ꯔꯤꯅ ꯑꯗꯨꯝ ꯈꯥꯕꯉꯥꯇꯥ ꯑꯣꯏꯕꯒꯤ ꯃꯣꯏꯁꯨ ꯅꯨꯡꯉꯥꯏꯕ ꯉꯥꯛꯇ ꯑꯣꯏꯒꯗꯅ ꯈꯟꯕꯒꯤꯀꯣ
ꯍꯣꯏ ꯍꯣꯏ
ꯉꯥꯍꯛ ꯑꯗꯨ ꯃꯥ ꯊꯣꯛꯅꯤꯡꯉꯩꯗꯤ ꯑꯗꯨꯝ ꯊꯣꯛꯄ ꯌꯥꯗ꯭ꯔꯣ ꯑꯃꯨꯛ ꯍꯥꯏꯗꯤ ꯊꯥ ꯑꯃ ꯑꯅꯤꯒꯤ ꯃꯇꯨꯡꯗ ꯆꯪꯉꯥꯗꯤ ꯊꯣꯛꯄ ꯌꯥꯗꯕ꯭ꯔꯣ ꯑꯣ ꯇꯨꯝ ꯃꯣꯏꯗꯣ ꯂꯤꯁꯤꯡ ꯂꯤꯁꯤꯡ ꯇꯔꯥ ꯂꯤꯁꯤꯡ ꯇꯔꯥ ꯄꯤꯌꯦ ꯍꯥꯏꯕ ꯅꯠꯇ꯭ꯔꯣ
ꯂꯤꯁꯤꯡ ꯇꯔꯥꯒ ꯆꯥꯝꯃꯉꯥ ꯅꯤꯍꯦ
ꯀ꯭ꯔꯤꯒꯤꯔꯣ
ꯑꯗꯨ ꯋꯥꯟ ꯄꯟꯒꯤ ꯃꯦꯠ ꯋꯥꯟꯁ ꯃꯟꯒꯤ ꯃ‌ꯦꯁ ꯐꯤ ꯌꯧꯋꯦ ꯑꯦꯃꯤꯁꯟꯁꯨ ꯌꯧꯋꯦ ꯍꯥꯏꯀꯣ
ꯑꯣ
ꯑꯗꯨꯒ ꯗꯤꯄꯣꯖꯤꯠ ꯍꯥꯏꯕ ꯑꯥ ꯑꯃꯁꯨ ꯂꯩꯕꯅꯤ ꯑꯗꯨꯗ ꯑꯗꯨꯗꯨ ꯃꯣꯏ ꯊꯣꯛꯄꯀꯥꯟꯗ ꯑꯃꯨꯛ ꯍꯟꯕꯤꯒꯗꯧꯅꯤꯕ ꯂꯤꯁꯤꯡ ꯑꯅꯤꯗꯣ
ꯀꯌꯥꯔꯛ ꯂꯤꯁꯤꯡ ꯃꯔꯤ
ꯂꯤꯁꯤꯡ ꯑꯅꯤ
ꯑꯣ
ꯑꯗꯣ ꯑꯩꯈꯣꯏꯅ ꯑꯗꯨꯗ ꯃꯅꯨꯡꯗ ꯂꯩꯕ ꯀꯥꯟꯗ ꯑꯩꯈꯣꯏꯅ ꯃꯣꯏꯒꯤ ꯄꯣꯠ-ꯆꯩꯒꯨꯝꯕ ꯇꯦꯕꯜ, ꯕꯦꯠꯀꯨꯝꯕ ꯑꯗꯨꯒꯨꯝꯕ ꯊꯨꯒꯥꯏꯕ ꯑꯗꯨꯒꯨꯝꯕ ꯂꯩꯔꯗꯤ ꯑꯗꯨꯗꯒꯤ ꯀꯛ ꯀꯛꯇꯧꯕꯅꯦꯕ
ꯑꯣ
ꯑꯗꯨꯗ ꯑꯗꯨꯃꯥꯏꯅ ꯇꯧꯗꯔꯗꯤ ꯑꯗꯨꯝ ꯍꯟꯕꯤꯒꯗꯧꯕꯅꯤ ꯃꯣꯏꯅ
ꯑꯣ
ꯃꯣꯏꯒꯤ ꯁꯤꯁꯇꯔꯗꯨ ꯃꯣꯏꯒꯤ ꯃꯣꯏꯒꯤ ꯁꯤꯁꯇꯔꯁꯨ ꯑꯣꯏꯒꯗꯧ ꯃꯥꯟꯗ꯭ꯔꯦ ꯑꯥ ꯃꯥꯄꯜ ꯔꯣꯝꯗ ꯊꯥꯈ꯭ꯔꯅꯤ
ꯑꯁ ꯃꯥ ꯍꯧꯖꯤꯛꯇꯤ ꯏꯔꯥꯡ ꯀꯩꯅ‌ꯣ ꯇꯧꯕꯒꯤ ꯃꯥꯁꯨ ꯑꯗꯨꯝ ꯈꯤꯇꯪ ꯂꯦꯞꯄ ꯍꯥꯏꯅ ꯑꯗꯨꯝ ꯃꯥꯁꯨ ꯂꯥꯛꯑꯒ ꯁꯤ ꯇꯧꯒꯦ ꯑꯗꯨꯃꯥꯏ ꯇꯧꯒꯦꯅ ꯈꯟꯕꯁꯨ ꯌꯥꯔꯦꯕꯀꯣ ꯍꯧꯖꯤꯛꯇꯤ ꯈꯨꯟꯗ ꯑꯗꯨꯝ ꯂꯩꯔꯗꯤ ꯃꯇꯝ ꯃꯥꯡꯍꯜꯂꯦꯕ
ꯀꯨꯏꯔꯦ ꯅꯥꯃꫭ
ꯑꯗꯨ ꯅꯣꯏ ꯅꯣꯏꯁꯨ ꯑꯗꯨꯝ ꯍꯥꯏꯕꯤꯌꯣꯅꯣ ꯃꯤꯁꯨ ꯆꯠ ꯍꯥꯏꯗꯤ ꯆꯠꯇꯕꯗꯤ ꯅꯠꯇꯦꯅ ꯂꯝꯕꯤ ꯍꯥꯏ ꯃꯤꯁꯨ ꯑꯗꯨꯝ ꯆꯠꯄ